ꯀꯩꯗꯧꯔꯝꯃꯤꯅꯣ ꯊꯕꯛ ꯆꯠꯇ꯭ꯔꯕꯣ ꯉꯁꯤꯗꯤ
ꯊꯕꯛ ꯉꯁꯤ ꯆꯠꯇ꯭ꯔꯦ ꯑꯉꯥꯡ ꯃꯁꯥ ꯉꯝꯗꯕ ꯌꯥꯎꯔꯛꯇꯅ ꯏꯅꯥꯎꯄꯥ ꯑꯃ
ꯎꯝ ꯀꯧꯑꫭꯏ ꯉꯝꯗ꯭ꯔꯤꯅꯣꯅꯦ
ꯑꯁꯌꯥꯝ ꯀꯟꯅ ꯉꯝꯗꯕꯗꯤ ꯅꯠꯇꯦꯗ ꯎ
ꯅꯇꯥꯎ ꯅꯄꯥꯎ ꯇꯥꯒꯤꯗ ꯀꯨꯏꯔ‌ꯦ ꯅꯨꯡꯉꯥꯏꯔꯤꯕꯨ ꯀꯃꯥꯏꯃꯥꯏ ꯇꯧꯔꯤ ꯀꯩ ꯀꯩ ꯍꯣꯠꯅꯔꯤ ꯍꯧꯖꯤꯛꯀꯥꯟ
ꯍꯧꯖꯤꯀꯥꯟꯖꯦ ꯑꯉꯥꯡꯒꯤ ꯁ꯭ꯀꯨꯟ ꯚꯦꯟ ꯊꯧꯔꯤꯌꯦ
ꯎꯝ ꯀꯩ ꯁ꯭ꯀꯨꯜꯒꯤ ꯅꯣꯏ ꯅꯣꯏ ꯑꯗꯣꯝꯒꯤꯔꯣ ꯀꯩ ꯀꯩ ꯁ꯭ꯀꯨꯜꯗꯅꯣ
ꯑꯩꯈꯣꯏ ꯑꯗꯨ ꯃꯅꯥꯛꯀꯤ ꯁ꯭ꯀꯨꯜꯗꯅꯤꯗ ꯇꯧꯐꯝ ꯈꯪꯗꯗꯅ ꯑꯉꯥꯡ ꯇꯔꯥꯒ ꯃꯉꯥ ꯑꯗꯥꯏ ꯃꯨꯛ ꯈꯛꯇꯅꯤꯗ ꯌꯥꯝ ꯄꯨꯗꯦ
ꯎꯝ ꯑꯗꯨ ꯑꯉꯥꯡꯉꯩꯗꯤ ꯅꯣꯏꯔꯣꯝꯒꯤ ꯃꯤ ꯌꯥꯗꯔꯣ ꯂꯝ ꯑꯔꯥꯞꯄꯥ ꯌꯥꯎꯕ꯭ꯔꯣ
ꯂꯝ ꯑꯔꯥꯞꯄ ꯌꯥꯎꯗꯦꯗ ꯑꯩꯈꯣꯏ ꯂꯩꯀꯥꯏꯒꯤ ꯑꯗꯩꯗꯤ ꯂꯝ ꯊꯪꯅꯕ ꯌꯥꯝ ꯑꯔꯥꯞꯄꯕꯨꯗꯤ ꯅꯠꯇꯦ ꯏꯅꯥꯎꯄꯥ ꯃꯁꯥ ꯉꯝꯃꯛꯇꯕꯗ ꯉꯁꯤꯗꯤ ꯆꯠꯇ꯭ꯔꯕ ꯑꯇꯣꯞꯄ ꯅ ꯃꯤ ꯑꯃ ꯏꯃꯥꯟꯅꯕꯃ ꯃꯍꯨꯠ ꯊꯥꯈ꯭ꯔꯕꯅꯦ ꯀꯌꯥꯝ ꯀꯟꯅ ꯉꯝꯗꯕꯨꯗꯤ ꯅꯠꯇꯦꯗ ꯑꯗꯨꯑꯣꯏꯖꯨ ꯍꯥꯏꯗꯤ ꯈꯤꯇꯪ ꯈꯤꯇꯪ ꯑꯅꯥꯕ ꯈꯤꯇꯪ ꯌꯦꯡꯐꯝꯗꯣ ꯀꯔ ꯅꯥꯇꯩ ꯆꯥ ꯆꯥꯗꯦꯗꯅ ꯍꯣꯏ ꯗꯣꯝꯗꯗꯤ ꯍꯥꯏꯗꯤ ꯅꯪ ꯀꯩꯅꯣ ꯇꯧꯔꯀꯥꯟꯗ ꯑꯥꯗꯩ ꯍꯦꯛꯇ ꯆꯠꯅꯕꯤ ꯑꯥꯗꯩ ꯆꯠꯅꯕꯤ ꯇꯧꯋꯤꯗꯅ ꯑꯗꯨꯅ
ꯆꯨꯝꯃꯦ ꯆꯨꯝꯃꯦ
ꯑ ꯌꯦꯡꯕꯝ ꯍꯥꯏꯖꯦ ꯍꯣꯏ ꯂꯩꯕꯨꯗꯤ ꯂꯩ ꯑꯗꯨꯕꯨ ꯃꯤ ꯂꯥꯛꯇꯕꯒꯨꯝꯕ ꯌꯥꯎꯋꯤꯗꯅ ꯑꯗꯨꯝ
ꯎꯝ ꯗꯣꯛꯇꯔ ꯂꯥꯛꯄꯤꯗꯕ
ꯗꯣꯛꯇꯔ ꯂꯥꯛꯇꯕ ꯑꯗꯩ ꯀ꯭ꯂꯤꯅꯤꯛ ꯅꯪ ꯑꯃꯗꯤ ꯂꯥꯛ ꯈꯣꯏ ꯂꯩꯀꯥꯏꯗꯕꯨꯗꯤ ꯂꯩ ꯑꯗꯣ ꯈ‌ꯣꯏꯒꯤ ꯍꯣꯏ ꯃꯣꯏꯗꯣ ꯍꯞꯇꯥ ꯑꯝꯗ ꯑꯃꯨꯛꯇꯪ ꯂꯥ ꯑꯅꯤꯗꯪ ꯂꯥ ꯀꯩꯅꯣꯝ ꯂꯥꯛꯑꯦ ꯍꯥꯏꯕꯅꯦꯕ ꯑꯗꯨꯅ ꯃꯤ ꯗꯥꯎ ꯍꯥꯏꯗꯤ ꯅꯥꯔꯛꯄꯗꯨꯕꯨ ꯍꯌꯦꯡ ꯅꯥꯅꯤ ꯉꯥ
ꯃꯥꯅꯤ ꯃꯥꯅꯤ ꯇꯥꯡ ꯁꯒꯣꯟꯁꯦꯟ ꯅꯨꯃꯤꯠ ꯏꯔꯥꯏ ꯅꯨꯃꯤꯠ ꯅꯥꯎ ꯍꯥꯏꯕ ꯌꯥꯕ ꯅꯠꯇꯦ ꯃꯥꯟꯅꯦ ꯃꯥꯟꯅ‌ꯦ
ꯑꯠꯇꯗꯅ
ꯑꯃꯒ ꯑꯃꯅ ꯑꯗꯨꯝ ꯇꯝꯅꯤꯍꯦ ꯅꯪ ꯒꯥꯔꯤꯗ ꯇꯧꯔꯒ ꯄꯨꯈꯠꯂꯦ ꯑꯗꯨꯗꯤ
ꯍꯥꯥ ꯒꯥꯔꯤ ꯇꯧ ꯄꯨꯈꯠꯂꯦ
ꯎꯝ ꯅꯪ ꯑꯗꯨꯗ ꯒꯥꯔꯤ ꯊꯧꯕꯗꯨꯕꯨ ꯎꯝ ꯒꯥꯔꯤ ꯊꯧꯕ ꯁ꯭ꯀꯨꯜ ꯕꯦꯟ ꯊꯧꯕꯗꯨꯕꯨ ꯀꯥꯟꯅꯕ꯭ꯔꯣ ꯀꯃꯥꯏ ꯇꯧꯒꯦ ꯑꯗꯨꯝ
ꯕꯦꯟꯊꯧꯕꯖꯦ ꯑꯗꯨꯝ ꯑꯗꯨꯝ ꯀꯥꯟꯅꯩꯌꯦ ꯃꯥꯖꯨ ꯁꯨꯝ ꯍꯥꯏꯗꯤ ꯑꯇꯣꯞꯄ ꯊꯕꯛ ꯁꯨꯚꯝꯕꯖꯨ ꯂꯩꯇꯕꯅꯤꯅ ꯑꯗꯨꯝ
ꯃꯥꯅꯦ ꯋꯥꯅ ꯊꯕꯛ ꯋꯥꯅ ꯊꯕꯛ ꯑꯋꯥꯕ ꯁꯨꯔꯨꯗꯁꯨ ꯑꯔꯨꯝꯕ ꯊꯕꯛ ꯁꯨꯔꯗꯣꯏꯁꯨꯒꯤ ꯅꯠꯇ꯭ꯔꯥ ꯌꯨꯝꯗꯖꯨ ꯐꯤ ꯂꯩꯗ‌ꯣꯏ ꯁꯔꯨꯛꯄꯨꯗꯤ ꯑꯗꯨꯝ ꯇꯝ ꯇꯦꯛ ꯇꯦꯛ ꯊꯧꯕꯖꯨ ꯑꯗꯨꯝ ꯌꯥꯏꯗ ꯅꯠꯇ꯭ꯔꯥ ꯑꯉꯥꯡ ꯌꯥꯝ ꯆꯥꯎꯕꯗꯤ ꯅꯠꯇꯦ ꯑꯉꯥꯡꯁꯦꯟꯅꯕꯨꯗꯤ ꯀꯃꯥꯏꯅ
ꯑꯁ ꯑꯉꯥꯡ ꯁ‌ꯦꯅꯥꯕꯗꯤ ꯑꫭ ꯑꯉꯥꯡ ꯁ‌ꯦꯅꯕꯗꯤ ꯑꫭꯟꯊꫭꯛꯅ ꯋꯥꯈꯒ꯭ꯔꯕ ꯍꯥꯏꯗꯤ ꯒ꯭ꯌꯥꯟ ꯇꯥꯗ ꯑꯉꯥꯡꯒꯩꯅꯤꯗ- ꯑꯉꯥꯡꯁꯤꯗ-ꯑꯉꯥꯡꯅꯤꯗꯅ ꯒ꯭ꯌꯥꯟ ꯇꯥꯗꯕꯅꯤꯅ
ꯃꯌꯥꯝ ꯃꯔꯛꯇꯨꯗ ꯑꯉꯥꯎꯕ ꯑꯃ ꯑꯅꯤ ꯌꯥꯎꯕꯗꯨꯅ ꯃꫭꯏ ꯃꯨꯛ ꯄꯨꯗꯕ ꯌꯔꫭꯏꯗꯒꯨꯝ ꯇꯧ
ꯃꯅꯦ ꯑꯗꯩ ꯁꯣꯟꯗ ꯑꯃꯨꯛ ꯁꯦꯟꯅꯒꯗ꯭ꯔꯥ ꯑꯉꯥꯡ ꯁꯦꯟꯅꯕꯖꯨ ꯑꯁ‌ꯦꯡꯕꯅ‌ꯦ
ꯎ
ꯌꯥꯝꯋꯥꯒ꯭ꯔꯕ ꯑꯗꯨꯅ ꯑꯩꯈꯣꯏꯒꯤ ꯁ꯭ꯀꯨꯜꯗ ꯐꯖꯅ ꯁꯦꯟꯅꯍꯟꯈꯤꯕꯗ ꯑꯗꯨꯝ ꯄꯩꯁꯥ ꯐꯤ ꯊꯤꯕꯗ ꯄꯥꯝꯃꯔꯛꯇꯦ ꯍꯥꯏꯇꯥꯔꯦ ꯍꯥꯏꯗꯤ ꯑꯉꯥꯡꯒꯩꯖꯤꯗꯤ ꯑꯉꯥꯡꯅꯤꯗꯅ ꯀꯦ
ꯑꯗꯩ ꯑꯉꯥꯡ ꯁ꯭ꯀꯨꯜ ꯊꯤꯜꯂꯨꯔꯅꯤ ꯑꯗꯨꯒ ꯁ꯭ꯀꯨꯜ ꯊꯤꯟꯕꯂ‌ꯣꯏꯔꯒ ꯑꯗꯨꯝ ꯅꯪ ꯁ꯭ꯀꯨꯜꯨ꯭ꯔꯤꯐꯥꯎ ꯑꯗꯨꯝ ꯉꯥꯏ ꯂꯩꯕ꯭ꯔꯥ ꯀꯃꯥꯏꯅ ꯇꯒꯦ ꯑꯃꯛ ꯌꯨꯝꯗ ꯍꯟꯕ꯭ꯔ ꯑꯇꯣꯞꯄ ꯊꯕꯛ ꯆꯠꯄꯔꯥ
ꯂꯩꯀꯥꯏꯗꯅꯤꯅ ꯑꯗꯨꯝ ꯉꯥꯏꯔꯒꯗꯤ ꯂꯩꯇꯦ ꯌꯨꯝꯗ ꯍꯜꯂꯛꯑꯒ ꯀꯩꯅꯣꯒꯨꯝꯕ ꯍꯥꯏꯗꯤ ꯌꯨꯝꯗ ꯌꯦꯟ ꯉꯥꯅꯨ ꯃꯆꯤꯟ ꯖꯥꯛ ꯈꯔ ꯀꯛꯊꯣꯛꯑꯝꯕ ꯑꯗꯨꯒꯤ ꯇꯥꯏꯃꯤꯡꯗꯨꯗ ꯑꯣꯛ ꯃꯆꯤꯟꯗꯥꯛ ꯀꯔꯝꯕ ꯀꯛꯊꯣꯛꯑꯝꯕ ꯑꯌꯨꯛ ꯉꯟꯇꯥꯗꯅ ꯑꯃꯨꯛ ꯐꯥꯔ꯭ꯝꯗ ꯀꯨꯝꯗꯔꯒ ꯀꯩꯅꯣ ꯑꯥ ꯑꫭꯛ ꯃꯆꯤꯟꯖꯥꯛꯀꯨꯝꯕ ꯐꯥꯥꯜꯂꯨꯕ ꯀꯕꫭ ꯅꯥꯄꯤ ꯑꯗꯩꯗꯤ ꯑꯩꯈꯣꯏꯒꯤ ꯑꯈꫭꯏꯒꯤ ꯆꯤꯟꯖꯥꯛ ꯃꯅꯥ ꯃꯥꯟꯕꯤ ꯑꯃ ꯂꯩꯕꯗꯣ
ꯑꯣ ꯍꯣꯏ ꯑꯣꯛ ꯉꯥꯟꯅ ꯌꯦꯟꯅ ꯆꯥꯅꯕ ꯉꯥꯅꯨꯅ ꯆꯥꯅꯕꯗꯣ ꯑꯣ ꯑꯗꫭ ꯌꯦꯟ ꯉꯥꯅꯨ ꯑꫭꯛ ꯀꯨꯝꯕꯗꯤ ꯀꯌꯥꯝ ꯂꯣꯏꯔꯤꯒꯦ ꯅꯪꯕꯣ
ꯌꯦꯟ ꯉꯥꯅꯨꯁꯦ ꯌꯥꯝ ꯀꯟꯅ ꯂꫭꯏꯕꯗꯤ ꯑꯣꯏꯗꯦ ꯌꯦꯟ ꯉꯥꯅꯨ ꯇꯔꯥꯃꯨꯛ ꯑꯗꯩꯗꯤ ꯌꯦꯟ ꯃꯉꯥ ꯇꯔꯨꯛꯃꯨꯛ ꯑꯣꯛꯅ ꯑꯣꯛꯇꯤ ꯑꯃꯈꯛꯇ ꯂꯣꯏꯗ ꯌꯥꯝ ꯂꯣꯏ ꯉꯝꯃꯣꯏ
ꯃꯥꯅꯤ ꯃꯥꯅꯤ ꯑꯣ ꯑꯗꯨ ꯃꯣꯏꯒꯤ ꯖꯤꯕ ꯂꯣꯏꯕ ꯍꯥꯏꯁꯤꯁꯨ ꯁꯦꯕꯥ ꯆꯪꯉꯤꯅ‌ꯦ ꯅꯠꯇ꯭ꯔꯥ
ꯎꯝ
ꯀꯩꯕ ꯀꯩꯗꯧꯕ ꯑꯗꯨꯝ ꯁꯦꯕꯥ ꯇꯧꯕꯤꯗ꯭ꯔꯒꯗꯤ ꯃꯣꯏꯁꯨ ꯌꯥ ꯌꯥꯗꯕꯅꯤ ꯅꯠꯇ꯭ꯔꯥ ꯌꯥꯝ ꯌꯦꯡꯁꯤꯟꯕ ꯌꯥꯝ ꯀꯣꯝꯕ ꯃꯤꯅ ꯇꯧꯒꯗꯕꯅꯦꯕ ꯑꯗꯨꯝꯕꯗꯨꯗꯤ ꯅꯠꯇ꯭ꯔꯥ
ꯑꯍꯨ ꯅꯪꯗꯤ ꯀꯩꯀꯩ‌ ꯍꯣꯠꯅꯔꯤ ꯒꯦ
ꯑꯩ ꯈꯪꯗꯦꯅ ꯁꯨꯝ ꯌꯨꯝ ꯁꯥꯕ ꯆꯠꯂꯤꯌꯦ ꯃꯤꯒꯤ
ꯌꯨꯝ ꯁꯕꯥ
ꯎꯝ ꯃꯤꯒꯤ ꯌꯨꯝ ꯁꯥꯕ ꯃꯤꯁꯇ꯭ꯔꯤ ꯆꯦꯛ ꯆꯟꯕ ꯃꯤꯁꯇ꯭ꯔꯤ ꯑꯣꯏꯔꯤꯅꯦ
ꯎꯝ
ꯊꯕꯛ ꯑꯝꯃꯖꯨ ꯇꯧꯍꯧꯗꯕꯅꯤꯅ ꯑꯩꯈꯣꯏꯁꯨ ꯏꯪꯗꯕꯗꯤ ꯌꯥꯗꯦ ꯄꯩꯁꯥ ꯇꯥꯗꯕꯗꯤ ꯌꯥꯗꯦ ꯅꯣꯡꯃ ꯅꯣꯡꯃꯒꯤ ꯆꯪꯉꯤꯕ ꯆꯥ ꯊꯛꯏꯕ ꯆꯪꯉꯤꯕ ꯃꯌꯥꯝꯁꯤꯒ ꯑꯗꯨꯝ ꯊꯤꯕ ꯌꯨꯝ ꯁꯥꯕ ꯆꯠꯂꯤ ꯑꯗꯨꯝ ꯑꯗꯨꯝ ꯆꯠꯂꯤ ꯌꯨꯝ ꯁꯥꯕ
ꯌꯨꯝ ꯁꯥꯕ ꯆꯠꯄꯁꯦ ꯑꯗꯨꯝ ꯍꯥꯏꯗꯤ ꯑꯥ ꯑꯩꯈꯣꯏꯒꯤ ꯑꯗꯨꯝ ꯀꯥꯟꯅꯕ꯭ꯔꯥ ꯀꯃꯥꯏꯅ ꯇꯧꯒꯦ
ꯀꯥꯟꯅꯕ ꯍꯥꯏꯖ‌ꯦ ꯈꯪꯗꯦꯗ ꯋꯥꯕ
ꯄꯩꯁꯥ ꯅꯨꯡꯁ ꯍꯣꯏ ꯌꯨꯝ ꯁꯥꯕꯖ‌ꯦ ꯄꯩꯁꯥ-ꯅꯨꯡꯁꯥ ꯍꯥꯠꯂꯦ ꯒꯥꯟꯅ ꯌꯥꯝ ꯇꫭꯏꯅꯗꯤ ꯊꯣꯛꯄꯅꯦ ꯁꯨꯝꯕ ꯊꯧꯗꯣꯛꯁꯦ ꯑꯗꯨꯗꯨꯅ ꯍꯧꯖꯤꯛꯀꯥꯟ ꯌꯨꯝ ꯁꯥꯕꯁ ꯄꯥꯛ ꯌꯥꯎꯅꯗ꯭ꯔꯕꯗꯤ ꯈꯔ ꯈꯪꯅꯕ ꯈꯔ ꯊꯥꯖꯕ ꯅꯠꯇ꯭ꯔꯒꯗꯤ
ꯆꯨꯝꯃꯤ ꯆꯨꯝꯃꯤ ꯍꯥꯏꯗꯤ ꯃꯣꯏꯒꯤ ꯁꯨꯝ ꯂꯅꯥꯏꯒꯤ ꯌꯨꯝ ꯑꯃꯒ ꯀꯩꯒꯨꯝꯕ ꯁꯥꯕꯨꯗꯤ ꯍꯣꯏ ꯌꯥꯝꯕꯗ ꯍꯧꯖꯤꯛꯀꯥꯟꯕꯨꯗꯤ ꯂꯦꯕꯔꯒꯤ ꯄꯩꯁꯥꯗꯨꯗꯤ ꯍꯥꯠꯅꯗ꯭ꯔꯕꯅꯦ ꯑꯌꯥꯝꯕꯅꯗꯤ
ꯎꯝ
ꯑꯗꯨꯒ ꯃꯣꯏ ꯊꯤꯀꯥꯒꯤ ꯇꯧꯕꯁꯤꯗꯤ ꯂꯥꯛ ꯑꯃ ꯇꯥꯗꯧꯗꯨꯗ ꯅꯤꯞ ꯅꯤꯐꯨ ꯈꯔ ꯄꯤ ꯌꯥꯡꯈꯩ ꯈꯔ ꯄꯤ ꯄꯤꯗꯧꯔ ꯂꯣꯏꯁꯤꯟꯕ ꯑꯗꯨ ꯀꯅꯥꯗ ꯑꯃꯨꯛ ꯍꯥꯏꯔꯅꯤ ꯊꯧꯕ ꯆꯠꯄꯗ ꯑꯃꯨꯛ ꯑꯣꯟꯅꯗꯅ ꯑꯗꯨꯝ ꯃꯥꯡꯅꯈꯤꯕ ꯃꯌꯥꯝꯁꯨ ꯌꯥꯎꯔꯦ ꯑꯩꯈꯣꯏꯁꯨ ꯑꯗꯣ ꯂꯅꯥꯏꯒꯤ ꯌꯨꯝ ꯃꯆꯥ ꯑꯃꯅꯤ ꯁꯥꯕꯗꯨꯕꯨꯗꯤꯝ ꯅꯨꯡꯉꯥꯏ ꯅꯨꯡꯉꯥꯏꯕ ꯄꯨꯈꯅ ꯑꯗꯨꯝ ꯁꯦꯡꯅ ꯇꯧꯕꯤꯔꯛꯄ ꯑꯗꯨꯝꯕ ꯉꯥꯛ ꯇꯅꯦ ꯑꯅꯝꯕꯅ
ꯌꯨꯝꯁꯤꯗ ꯍꯣꯏ ꯌꯨꯝ ꯑꯩꯈꯣꯏꯒꯤ ꯂꯩꯕꯒꯤ ꯌꯨꯝꯒꯨꯝꯕ ꯁꯥꯕꯗꯤ ꯑꯗꯨꯝꯕ ꯄꯥꯛꯔ ꯇꯧꯔꯝꯃꯣꯏ ꯑꯗꯨꯒ ꯑꯩꯈꯣꯏꯒꯤ ꯑ ꯑꯩꯈꯣꯏ ꯁꯔꯀꯥꯔꯒꯤ ꯒꯨꯨꯝꯕ ꯍꯥꯏꯗꯤ ꯁ꯭ꯀꯨꯜꯒꯨꯝꯕ ꯁꯥꯕ ꯌꯥꯝ ꯊꯣꯛꯣꯡꯑꯒꯅꯦꯕ ꯍꯥꯏꯗꯤ ꯌꯨꯝꯒꯨꯝꯕ ꯌꯨꯝ ꯁꯥꯕꯁꯤꯗꯤ ꯅꯨꯡꯉꯥꯏꯕ ꯌꯥꯏꯐꯕꯗꯣ ꯌꯨꯝ ꯁꯥꯔꯤꯕ ꯀꯥꯡꯕꯨꯗꯨꯗ ꯅꯤꯍꯧꯗꯣꯏꯅꯦꯕ ꯑꯃꯔꯣꯝꯗ
ꯃꯥꯅꯤ ꯃꯥꯅꯤ ꯃꯥꯅꯤ ꯑ ꯑꯗꯨꯗ ꯈꯨꯠꯁꯨꯃꯟꯒꯤ ꯈꯨꯠꯁꯨꯃꯟ ꯍꯠꯂꯒ ꯃꯣꯏ ꯀꯩꯁꯨ ꯅꯨꯡꯉꯥꯏꯕ ꯉꯝꯃꯣꯏꯗꯕꯅꯤꯅ ꯃꯣꯏ ꯑꯗꯨꯝ ꯐꯖꯅ ꯑꯗꯨꯝ ꯇꯧꯕꯤꯔꯛꯑꯦ ꯌꯨꯝꯕꯨꯈꯩꯗꯨꯅꯁꯨ ꯑꯗꯨꯒ ꯒꯣꯔꯃꯦꯟꯒꯤ ꯊꯤꯀꯥꯒꯤ ꯑꯆꯧ ꯑꯆꯧꯕ ꯁꯝꯅ ꯍꯥꯏꯔꯕꯗ ꯁ꯭ꯀꯨꯜꯒꯨꯝꯕ ꯕꯤꯜꯗꯤꯡ ꯑꯗꯒꯤ ꯑꯆꯧ ꯑꯆꯧꯕ ꯀꯥꯜꯒꯨꯝꯕ ꯁꯥꯕ ꯁꯤꯗꯗꯤ ꯑꯗꯨꯝ ꯄꯩꯁꯥꯗꯨꯣ ꯍꯥꯠꯄꯃꯛ ꯅꯠꯇ꯭ꯔꯒꯁꯨ ꯁꯨꯅ ꯁꯨꯅ ꯄꯤꯕꯤꯔꯛꯇꯕꯅ ꯑꯌꯥꯝꯕ ꯂꯣꯏꯅꯃꯛ ꯊꯣꯛꯑꯦ ꯑꯗꯨꯗꯤ ꯑꯗꯒꯤ ꯍꯥꯏꯅꯕ ꯄꯤ ꯈꯔ ꯄꯤꯕꯤꯅꯕ ꯍꯥꯏꯕꯗꯨꯁꯨ ꯑꯗꯨꯝ ꯍꯟꯖꯤꯟ ꯍꯟꯖꯤꯟ ꯍꯥꯏꯅꯕ ꯀꯌꯥ ꯍꯥꯏꯔ ꯊꯔꯛ ꯁꯨꯕ ꯑꯩꯈꯣꯏꯁꯨ ꯋꯥꯈ꯭ꯔ ꯋꯥꯒ꯭ꯔꯖꯥꯅꯤꯗ
ꯃꯥꯅꯦ
ꯎꯝ ꯍꯟꯗꯛꯇꯤ ꯁ꯭ꯋꯥꯏ ꯀꯩꯅꯣꯗ ꯁꯨꯔꯤꯌꯦ ꯀ꯭ꯋꯥꯛꯀꯧꯊꯦꯜꯗ ꯁꯤꯗ ꯌꯨꯝ ꯑꯃ ꯁꯨꯔꯤ ꯑꯩꯈꯣꯏ ꯃꯤ ꯃꯉꯥ ꯇꯔꯨꯛ ꯁꯤꯒꯤ ꯀ꯭ꯋꯥꯏꯊꯦꯜ ꯂꯝꯗꯣꯡꯗ ꯑꯩꯈꯣꯏ ꯃꯤ ꯃꯉꯥ-ꯇꯔꯨꯛ ꯁꯨꯔ ꯂꯩꯔꯤꯌꯦ
ꯑꯣ
ꯂꯣꯏꯔꯅꯤ ꯅꯨꯃꯤꯠ ꯇꯔꯥꯃꯉꯥꯅꯤ ꯀꯨꯟꯅꯤꯃꯨꯛ ꯁꯨꯔꯦ ꯁꯤꯗ ꯂꯩꯔꯛꯄ ꯃꯊꯪ ꯊꯥꯒꯨꯝꯕꯗ ꯂꯣꯏꯒꯗ꯭ꯔꯥ ꯍꯧꯖꯤꯛ ꯄꯤꯂꯔ ꯍꯩꯕ ꯌꯧꯁꯤꯜꯂꯛꯑꯦ ꯃꯣꯏꯗꯤ ꯋꯥꯜꯒꯨꯝꯕ ꯀꯩꯀꯥꯗꯤ ꯐꯞꯅ ꯇꯧꯒꯗꯧ ꯃꯥꯜꯂꯦ ꯑꯩꯈꯣꯏꯅ ꯈꯔ ꯇꯧꯔꯝꯃꯒ ꯑꯗꯨꯝ ꯄꯩꯁꯥ ꯅꯨꯡꯁꯥ ꯈꯨꯗꯣꯡ ꯆ ꯆꯥꯗꯕ ꯃꯥꯜꯂꯦ ꯌꯨꯝꯕꯨꯗꯨ
ꯑꯣ ꯇꯞꯅ ꯇꯞꯅ ꯁꯨꯝ ꯂꯣꯏꯁꯟꯒꯦ ꯈꯜꯂꯦ
ꯎꯝ ꯎꯝ ꯎꯝ ꯃꯣꯏꯁꯨ ꯄꯩꯁꯥ ꯅꯨꯡꯁꯥ ꯈꯨꯗꯣꯡ ꯆ ꯌꯥꯝ ꯆꯥꯗꯕ ꯃꯥꯜꯂꯦꯕ ꯈꯔ ꯑꯗꯨꯝ ꯃꯊꯪ ꯆꯍꯤꯒꯨꯝꯕ ꯑꯃꯨꯛ ꯂꯨꯞꯁꯤꯟꯒꯗ꯭ꯔꯥ ꯈꯪꯗꯦ ꯃꯣꯏꯗꯣ ꯃꯣꯏ ꯃꯣꯏ ꯂꯩꯐꯝꯁꯨ ꯂꯩꯔꯤꯕꯅꯤꯅ ꯈꯨꯗꯛ ꯈꯨꯗꯛꯀꯤ ꯑꯣꯏꯗꯔꯤꯕ ꯃꯣꯏꯗꯣ
ꯑꯥ ꯑꯗꯨꯅꯦ ꯍꯤꯡꯅꯕꯅ ꯇꯧꯕꯁꯤꯗ ꯑꯋꯥꯕ ꯅꯨꯡꯉꯥꯏꯕ ꯊꯕꯛꯁꯦ ꯄꯩꯁꯥ ꯎ ꯐꯪꯅꯕ ꯄꯩꯁꯥꯖ‌ꯦ ꯃꯔꯨ ꯑꯣꯏꯕꯅꯤꯅꯀꯣ ꯍꯤꯡꯕꯖꯤꯗ ꯑꯋꯥꯕ ꯅꯨꯡꯉꯥꯏꯕ ꯊꯤꯗꯅ ꯁꯨꯅꯔꯦꯕ ꯍꯧꯖꯤꯛꯀꯥꯟꯁꯦ
ꯅꯣꯡꯃꯒꯤ ꯍꯤꯡꯕꯗ ꯆꯪꯉꯤꯁꯤ ꯑꯗꯨꯝ ꯆꯪꯉꯦ ꯃꯤ ꯑꯃ ꯁꯤꯖꯤꯟꯅꯔꯁꯨ ꯆꯥꯏ ꯊꯛꯏ ꯃꯌꯥꯝ
ꯎꯝ ꯅꯨꯡꯒꯤ ꯅꯨꯡꯒꯤ ꯏꯃꯨꯡ ꯆꯥꯛꯈꯨꯝꯒꯤ ꯀꯩ
ꯃꯥꯅ‌ꯦ ꯗꯦꯕ ꯀ꯭ꯔꯃ ꯑꯃꯨꯛ ꯊ‌ꯣꯔꯛꯀꯅꯤ ꯗꯦꯕ ꯀ꯭ꯔꯃ ꯊ‌ꯣꯔꯛꯀꯅꯤ ꯑꯗꯨꯁꯨ ꯑꯃꯨꯛ ꯆꯠꯇꯕ ꯌꯥꯗꯕꯒꯨꯝ ꯇꯧ
ꯃꯥꯅꯦ
ꯎꯝ ꯑꯁ ꯑꯗꯩ ꯑꯅꯥ ꯑꯌꯦꯛꯁꯨ ꯌꯥꯎꯗꯗꯤ ꯌꯥꯎꯒꯅꯨ ꯍꯥꯏꯕꯁꯨ ꯌꯥꯗꯦ
ꯎꯝ ꯑꯂꯥ ꯑꯌꯦꯛꯁꯤꯗꯅꯦꯕ ꯆꯤꯟꯖꯥꯛꯁꯤ ꯑꯐꯕ ꯑꯃꯇ ꯆꯥꯅꯗ꯭ꯔꯕꯅꯤꯅ
ꯃꯥꯅꯦ ꯃꯥꯅꯦ ꯂꯥꯏꯅꯥꯁꯨ ꯍꯟꯗꯛꯁꯨ ꯑꯩꯈꯣꯏꯕꯣꯛꯁꯨ ꯑꯃꯨꯛ ꯀꯩꯅꯣ ꯇꯧꯔꯤꯅꯤꯅꯦ ꯑꯍꯟ ꯑꯣꯏꯁꯤꯜꯂꯛꯄꯒꯤ ꯏꯁꯇꯣꯛ ꯇꯧꯗꯅ ꯑꯃꯨꯛ ꯍꯣꯁꯄꯤꯇꯥꯜꯗ ꯀꯨꯏꯅ ꯔꯤꯃꯁꯇ ꯑꯃꯨꯛ ꯂꯩꯔꯨꯔꯕꯅꯦ
ꯑꯗꯨꯝ ꯀꯌꯥꯝ ꯀꯨꯏꯔꯒꯦ
ꯃꯃꯥꯡ ꯑꯦꯄ꯭ꯔꯤꯜ ꯆꯩꯔꯥꯎꯕ ꯑꯗꯨꯋꯥꯏ ꯃꯇꯨꯡꯗꯅꯤ
ꯎꯝ ꯑꯗꯨꯝ ꯐꯔꯕ ꯀꯩꯁꯨ ꯇꯧꯗ꯭ꯔꯕ
ꯍꯧꯖꯤꯛ ꯐꯪꯗꯤꯦ ꯏꯁꯇꯣꯛ ꯇꯧꯈꯤꯕꯗꯒꯤ ꯃꯁꯥꯕꯨꯗꯤ ꯑꯗꯨꯝ ꯀꯜꯂꯦ ꯑꯗꯨꯒ ꯃꯁꯥꯗꯣ ꯋꯥ ꯉꯥꯡꯕꯗꯤ ꯉꯝꯗ꯭ꯔꯦ ꯑꯗꯨꯝ ꯐꯝꯃꯒ ꯑꯗꯨꯝ ꯂꯩꯔꯦ ꯋꯥ ꯉꯥꯡꯕꯊꯣꯛꯄ ꯉꯝꯗꯕꯤꯗ ꯏꯁꯥꯁꯦ ꯑꯗꯨꯝ ꯀꯥꯂ ꯆꯠꯄꯣꯠ ꯋꯥ ꯉꯥꯡꯕꯗꯤ ꯉꯝꯗ꯭ꯔꯦ ꯃꯥ
ꯍ
ꯈꯪꯗꯦ ꯑꯗꯨ ꯑꯍꯟ ꯑꯣꯏꯁꯤꯜꯂꯛꯄꯁꯤꯁꯨ ꯑꯅꯥ ꯂꯥꯏꯌꯦꯡꯗꯨ ꯀꯩꯅꯣ ꯂꯥꯏꯅꯥꯗ ꯑꯣꯏꯕꯅꯤꯅ ꯃꯣꯏꯁꯨꯂ ꯀꯜꯂꯔꯣꯏꯗꯕ ꯃꯣꯏꯗꯤꯗ ꯃꯁꯥꯗꯨꯁꯨ ꯁꯣꯜꯂꯕꯅꯤꯅ
ꯎꯝ ꯑꯗꯨꯗꯤ ꯑꯗꯨꯃꯥꯏ ꯁꯣꯜꯂꯤꯗꯒꯤ ꯑꯗꯨꯝ ꯐꯖꯅ ꯌꯦꯡꯕꯤꯗꯕ ꯃꯨꯛꯁꯨ ꯌꯥꯎꯋꯅꯦꯕ
ꯃꯥꯅꯦ ꯃꯥꯅꯦ ꯃꯥꯅꯦ ꯃꯥꯅꯦ ꯃꯣꯏꯗ ꯆꯥꯎꯅ ꯌꯣꯛꯄꯤꯔꯛꯄ ꯃꯆꯥꯈꯩꯁꯤꯅꯁꯨ ꯑꯃꯨꯛ ꯃꯨꯛ ꯂꯥꯛꯑꯦꯅ ꯅꯨꯡꯉꯥꯏꯒꯗ꯭ꯔꯥꯅ ꯈꯜꯂꯒ ꯑꯃꯨꯛ ꯍ‌ꯦꯟꯅ ꯋꯥꯕꯖꯨ ꯌꯥꯎꯔꯤꯕꯅꯤꯗ
ꯍꯥꯏꯗꯤ ꯑꯉꯥꯡꯉꯩ ꯑꯣꯏꯔꯣ ꯃꯃꯥꯅ ꯁꯣꯝꯗ ꯊꯕꯛ ꯆꯤꯜꯂꯤꯉꯩꯗ ꯃꯕꯣꯛꯁꯤꯡꯖꯤꯅ ꯁꯣꯝꯗ ꯄꯝꯃꯒ ꯄꯨꯊꯣꯛꯇꯅ ꯑꯗꯩ ꯁꯦꯟꯅꯗꯅ ꯑꯆꯥꯄꯣꯠ ꯂꯩꯗꯅ ꯃꯥꯅ ꯉꯟꯗꯨꯅ ꯄꯣꯗꯅ ꯂꯩꯀꯥꯏꯗ ꯐꯖ ꯆꯠꯇꯅ ꯃꯆꯨꯅꯦ ꯇꯧꯕꯤꯕꯗꯣ ꯀꯥꯎꯊꯣꯛꯈꯤꯗꯣꯏꯅꯦꯕ
ꯃꯥꯅꯦ ꯃꯥꯅꯦ
ꯍꯧꯖꯤꯛ ꯀꯥꯦ ꯍꯧꯖꯤ ꯀꯅ ꯇꯧꯔꯤꯁꯦ ꯍꯥꯏꯗꯤ ꯁꯗꯁꯦ ꯑꯍꯟ ꯒꯩꯅ ꯅꯨꯡꯁꯤꯕꯤꯔꯤꯁꯤꯒ ꯃ‌ꯣꯏꯅ ꯇꯧ ꯌꯥꯝ ꯊꯤꯅ ꯇꯥꯏꯌꯣꯟꯅꯕꯗꯣ
ꯃꯥꯅꯤ ꯃꯥꯅꯤ
ꯑꯗꯣ ꯑꯍꯟꯉꯩꯒꯤ ꯈ꯭ꯋꯥꯏ ꯐꯕ ꯌꯥꯝꯅ ꯃꯣꯏꯒꯤ ꯆꯥꯎ ꯌꯥꯝꯅ ꯆꯥꯎꯊꯣꯛꯆꯅꯤꯡꯉꯥꯏ ꯑꯣꯏꯕ ꯑꯃꯅ ꯑꯗꯨꯃꯥꯏꯅ ꯇꯧꯔꯕꯗꯧꯗ ꯑꯗꯨꯝ ꯅꯨꯡꯁꯤꯕꯤꯔꯤꯅꯦꯕ ꯃꯆꯁꯨꯗꯣ
ꯃꯥꯅꯦ ꯃꯥ ꯃꯁꯥꯅ‌ꯦ ꯃꯁꯨꯅ‌ꯦ ꯈꯟꯕꯅ‌ꯦ
ꯎꯝ ꯅꯨꯡꯉꯥꯏꯕ ꯌꯥꯏꯐꯕ ꯄꯤꯕꯤꯔꯝꯃꯤꯅꯦꯕ
ꯃꯥꯅꯤ ꯃꯥꯅꯤ ꯀꯩꯗꯧꯅꯨꯡꯗ ꯍꯥꯟꯅꯗꯤ ꯑ ꯑꯗꯨꯅꯦ ꯑꯍꯟꯈꯩꯁꯤꯁꯨ ꯅꯨꯡꯁꯤꯉꯦ ꯑꯩꯈꯣꯏꯗꯤ
ꯃꯥꯥꯟꯅꯦ ꯍꯧꯖꯤꯛꯀ ꯌꯨꯝ ꯄꯥꯟꯕꯁꯨ ꯌꯥꯝ ꯂꯨꯔꯦ ꯑꯗꯩ ꯅꯨꯄꯤ ꯊꯤꯕꯁꯨ ꯌꯥꯝ ꯂꯨꯔꯦ ꯑꯗꯩ ꯑꯉꯥꯡ ꯁꯦꯝꯕꯁꯨ ꯌꯥꯝ ꯂꯨꯔꯦꯕ ꯍꯧꯖꯤꯛꯀꯥꯟ
ꯃꯥꯅꯤ ꯃꯥꯅꯤ ꯄꯩꯁꯥ ꯆꯪꯉ ꯀꯩꯅꯣ ꯃꯇꯝ ꯆꯪꯏꯤ ꯅꯠꯇ꯭ꯔꯒ ꯑꯉꯥꯡ ꯁꯦꯝꯕ ꯍꯥꯏꯁꯤꯁꯨ ꯑꯉꯥꯡꯗꯨꯃꯨꯛ ꯄꯩꯁꯥ ꯊꯜꯂꯕꯁꯨ ꯌꯥꯗꯦ ꯉꯥꯛꯁꯨ ꯂꯣꯏꯅꯕꯤꯗꯣꯏꯅꯤ ꯅꯨꯡꯁꯤ-ꯅꯨꯡꯁꯤ ꯂꯣꯏꯅꯕꯤꯔꯒ ꯁꯤ ꯐꯠꯇꯦ ꯁꯤ ꯐꯅ ꯍꯥꯏꯕꯤꯕ ꯅꯠꯇ꯭ꯔꯥ ꯁꯤꯅ ꯐꯩ ꯁꯤꯅ ꯐꯠꯇꯦ ꯁꯤ ꯇꯧꯒꯅꯨ ꯍꯌ‌ꯦꯡ ꯃꯈꫭꯏ ꯇꯨꯡꯗ ꯇꯨꯡꯗ ꯑꯐꯕ ꯑꯣꯏꯅꯕ ꯁꯦꯝꯕ ꯍꯥꯏꯁꯤꯗ ꯋꯥꯈ꯭ꯔꯕ ꯊꯕꯛꯅꯤꯅ ꯅꯠꯇ꯭ꯔꯥ
ꯃꯥꯅꯦ ꯍꯥꯏꯗꯤ ꯃꯌꯥꯗ ꯃꯁꯦꯜꯠ ꯑꯃ ꯆꯥꯗꯧꯗꯣ ꯆꯥꯗꯕꯤꯗ ꯈꯥꯡꯉꯒ ꯏꯆꯥꯒꯤ ꯏꯁꯨꯒꯤ ꯀꯩꯅꯣꯝꯇ ꯂꯩꯕꯤꯒꯦꯅ ꯈꯜꯂꯤꯅꯦꯕ
ꯌꯥ ꯎꯥꯔ ꯁꯣꯏ ꯎꯔꯂꯤ ꯃꯣꯏꯁꯨ ꯃꯣꯏꯅ ꯇꯧꯕꯤꯔꯤꯗ ꯍꯥꯏꯔꯗꯤ ꯃꯣꯏꯅ ꯑꯍꯟ ꯑꯣꯏꯕꯁꯨ ꯀꯥꯟꯗꯨꯗꯗꯤ ꯑꯩꯈꯣꯏꯅꯁꯨ ꯅꯨꯡꯁꯤ ꯅꯨꯡꯁꯤꯅ ꯁꯦꯕꯥ ꯇꯧꯕꯤꯗꯅ ꯃꯣꯏꯕꯨ ꯅꯨꯡꯉꯥꯏ-ꯅꯨꯡꯉꯥꯏꯅ ꯊꯝꯕꯤꯒꯗꯕꯅꯤꯅ
ꯃꯥꯅꯦ ꯃꯥꯅꯦ ꯌꯨꯝ ꯄꯥꯟꯕꯁ ꯍꯧꯖꯤꯛꯀꯥꯟꯁꯦ ꯂꯨꯔꯦ-ꯂꯨꯔꯦꯗꯤ ꯑꯩꯅ ꯏꯃꯨꯡ ꯑꯃ ꯑꯩꯅ ꯐꯖꯅ ꯁꯦꯝꯒꯠꯄꯖ‌ꯦ ꯀꯅꯥꯒꯨꯝ ꯃꯤ ꯅꯨꯄꯤ ꯑꯃ ꯂꯥꯛꯑꯒ ꯊꯨꯒꯥꯏꯕꯁꯨ ꯌꯥꯗꯦ ꯄꯣꯠꯅꯦꯕ ꯉꯝꯃꯤ ꯄꯣꯠꯅꯦꯕ ꯅꯨꯄꯤꯒꯤ ꯈꯨꯠꯇ ꯂꯩꯌꯦꯕꯁꯦ
ꯃꯥꯅꯦ
ꯍꯣꯏ ꯅꯨꯄꯤ ꯈꯛꯇꯒ ꯇꯥꯏꯅꯕꯗꯤ ꯌꯥꯗꯦ ꯑꯗꯨ ꯑꯣꯏꯁꯨ ꯅꯨꯄꯤꯅ ꯏꯔꯣꯜꯗꯣ ꯌꯥꯝ ꯆꯥꯎꯅ ꯂꯧꯋꯦꯕ
ꯃꯥꯅꯦ ꯃꯥꯅꯦ ꯅꯨꯄꯤꯁꯤꯅ ꯐꯠꯇ꯭ꯔꯒꯗꯤ ꯏꯃꯨꯡ ꯑꯃ ꯀꯥꯏꯕꯒꯤ ꯑꯀꯔꯕ ꯌꯥꯕꯒꯤ ꯆꯥꯛ ꯈꯨꯗꯣꯡꯆꯥꯥꯕ ꯌꯥꯝꯅ ꯂꯩꯔꯦ ꯅꯨꯄꯥꯅ ꯐꯠꯇ꯭ꯔꯒꯗꯤ ꯍꯣꯏ ꯃꯌꯥꯝꯅ ꯑꯗꯨꯕꯨ ꯇꯧꯅꯧꯕꯨ ꯍꯥꯏꯔꯁꯨ ꯑꯗꯨꯕꯨ ꯇꯧꯕꯨ ꯍꯥꯏꯔꯁꯨ ꯅꯨꯄꯤꯅ ꯐꯠꯂꯛꯇ꯭ꯔꯕꯁꯤꯗꯤ ꯎꯝ
ꯑꯩꯈꯒꯤ ꯀ꯭ꯂꯥꯁ ꯇꯦꯟꯒꯤꯗ ꯌꯥꯎꯕꯗꯣ ꯁꯃꯥꯖ ꯑꯃꯁꯨꯡ ꯄ꯭ꯔꯤꯇꯤꯗ ꯅꯨꯄꯤꯅ ꯂꯧꯔꯤꯕ ꯊꯧꯗꯥꯡꯅꯤꯗ ꯑꯗꯨꯗ ꯌꯥꯝ ꯐꯖꯅ ꯍꯥꯏꯈ꯭ꯔꯦ ꯎꯝ ꯍꯧꯖꯤꯛꯀꯥꯟꯒꯤꯗꯤ ꯂꯣꯏꯔꯕ ꯅꯨꯄꯤꯗꯨꯗꯒꯤ ꯈꯨꯡꯒꯪꯒꯤ ꯊꯧꯔꯣꯏ ꯈꯨꯟꯕꯤ ꯑꯗꯩ ꯈꯨꯅꯤꯡ ꯀꯥꯏꯕꯤ ꯅꯨꯄꯤꯗꯨꯅ ꯍꯦꯟꯅ ꯐꯔꯕ꯭ꯔꯥ ꯍꯥꯏꯕꯒꯤ ꯀꯣꯏꯁꯟ ꯑꯃ ꯂꯥꯛꯄꯗꯣ
ꯂꯥꯏꯔꯤꯛ ꯍꯩꯖꯗ꯭ꯔꯒꯁꯨ ꯃꯣꯏꯒꯤ ꯇꯧꯅꯔꯤꯕ ꯃꯣꯏꯒꯤ